ꯍꯜꯂꯣ ꯎꯝ ꯇꯥꯏ
ꯑ ꯍꯧꯒꯠꯂꯕꫭ
ꯑꯁ ꯍꯧꯒꯠꯂꯒ ꯑꯃꯨꯛ ꯇꯨꯝꯃ‌ꯦ
ꯑꯣ ꯕꫭꯜ ꯌꯦꯡꯕ ꯃꯥꯂꯤꯀꯣ
ꯍꯣꯏ‌ ꯕꫭꯜ ꯌ‌ꯦꯡꯉ‌ꯦ
ꯑꯣꯝ
ꯕꫭꯜ ꯌ‌ꯦꯡꯕꯒꯤ ꯄꫭꯕꯒꯤ ꯅꯨꯡꯉꯥꯏꯇꯕꯒꯤ
ꯅꯪꯗꯤ ꯀꯩꯇꯤꯝ ꯁꯞꯄꯣꯔꯠ ꯇꯧꯕ꯭ꯔꯥ
ꯀꯔꫭꯁꯤꯌꯥꯅꯤ
ꯏ ꯀꯩꯒꯤ ꯄꯔꯣꯇꯨꯒꯜ
ꯄꯣꯇꯨꯒꯜꯗꯤ ꯄꯥꯝꯗꯦ ꯔꯣꯅꯥꯜꯗꯣ ꯌꯥꯎꯕꯒꯤ
ꯑꯩ ꯃꯤ ꯑꯃꯕꯨ ꯄꯥꯝꯗꯕꯒꯤ ꯏ ꯄꯥꯝꯗꯕꯗꯤ ꯌꯥꯗꯦ
ꯅꯪꯗꯤ ꯀꯅꯥꯗ ꯁꯞꯄꯣꯔꯠ ꯇꯧꯕ꯭ꯔꯥ
ꯑꯩ ꯑꯩꯗꯤ ꯁꯤꯔꯁꯨ ꯍꯤꯡꯉꯁꯨ ꯄꯣꯠꯇꯨꯒ ꯍꯥꯏꯕꯗꯨꯅꯤꯗ
ꯉꯁꯤ ꯈꯛꯇ ꯀꯥꯔꯒ
ꯅꯠꯇꯦ ꯅꯍꯥꯟꯗꯒꯤꯁꯨ ꯄꯠ ꯇꯧꯔꯒ ꯂꯩꯕꯅꯤ ꯀꯩꯅ
ꯃꯊꯪꯗꯗꯤ ꯃꯣꯏ ꯄꯣꯔꯥꯅꯤ ꯏꯁꯄꯦꯟꯒꯤ ꯈꯨꯗ
ꯄ꯭ꯇꯤꯇ꯭ꯔꯤꯛ ꯁꯟꯗꯤ ꯉꯟꯃꯜꯂꯩꯀꯣ
ꯑꯁꯤꯁꯨ ꯖꯍꯥꯖꯅ ꯌꯥꯝ ꯁꯞꯄꯣꯔꯠ
ꯑꯁ ꯖꯠꯁꯅ ꯁꯞꯄꯣꯔꯠ ꯇꯧꯋꯦ ꯍꯥꯏꯅꯤꯡꯉꯥꯏ ꯂꯩꯥꯏꯇꯦꯗ ꯃꯣꯏꯁꯨ ꯔꯨꯖ ꯗꯁꯇꯦꯛ ꯇꯧꯕꯅꯤꯅ
ꯁꯤꯅꯁꯨ ꯎꯔꯝ
ꯑꯗꯣ ꯅꯪꯅꯦ ꯁꯤ ꯅꯪꯗꯤ ꯉꯁꯤ ꯀꯥꯏ ꯆꯠꯀꯅꯤ ꯍꯥꯏ ꯊꯕꯛ ꯂꯩꯕ꯭ꯔꯣ
ꯑꯗꯨ ꯌꯨꯝꯖ ꯂꯩꯒꯦꯅꯤ ꯏꯗ
ꯑꯣ
ꯅꯨꯡꯗꯥꯡ ꯇꯨꯝꯅꯕꯒꯤ ꯑꯗꯨꯝ ꯉꯁꯤꯗꯤ ꯑꯗꯨꯝ ꯌꯨꯝꯗ ꯑꯗꯨꯝ ꯇꯨꯝꯂꯒ ꯂꯩꯅꯤ
ꯊꯐꯥꯛ ꯂꯩꯗꯕ ꯃꯤ ꯂꯞ ꯃꯥꯜꯂꯜꯂꯤꯀꯣ ꯑꯗꯨꯗꯤ
ꯍꯣꯏ
ꯅꯣꯏꯗꯤ ꯀꯩꯀꯩ ꯏꯟꯖꯡ ꯆꯥꯔꯒ ꯂꯩꯕ꯭ꯔꯣ ꯍꯟꯗꯛꯁꯦ
ꯁꯗ ꯑꯍꯥꯎꯕ ꯉꯥꯛꯇ ꯆꯥꯕ ꯃꯜꯂꯤꯗ
ꯍꯥꯏꯕꯗꯤ ꯏꯃꯥꯟꯅꯕ ꯏꯃꯥꯟꯅꯕꯁꯤꯡꯗ ꯄꯨꯟꯕꯒꯤꯀꯣ
ꯑꯣ ꯑꯣ ꯍꯧꯖꯤꯛ ꯍꯧꯖꯤꯛ ꯄꯨꯜꯂꯒ ꯂꯩꯕ꯭ꯔꯣ
ꯍꯧꯖꯤꯛꯇꯤ ꯃꯣꯏ ꯌꯨꯝ ꯌꯨꯝ ꯍꯟꯈ꯭ꯔꯦ
ꯑꯣ
ꯉꯔꯥꯡꯁꯨ ꯆꯥꯛ ꯆꯥꯃꯜꯂꯦ ꯑꯗꯨꯅꯦꯕ
ꯅꯨꯡꯉꯥꯏꯅ ꯃꯤꯗꯤ ꯑꯩꯈꯣꯏꯗꯤ ꯄꯨꯟꯕ ꯐꯪꯗꯦ
ꯁꯤꯟ ꯊꯤꯕꯅꯦ
ꯅꯠꯇꯦꯄꯣꯟꯁꯨ ꯐꯪꯗꯦ ꯈꯨꯟꯁꯨ ꯆꯠꯄ ꯐꯪꯗꯦ
ꯅꯪꯁꯨ ꯌꯥꯎꯋꯏꯀꯣ
ꯎꯝ ꯌꯥꯎꯕꯅꯦ
ꯑꯩ ꯈꯪꯕ꯭ꯔꯥ
ꯎꯝ ꯈꯪꯉꯤꯗ
ꯀꯃꯥꯏꯅ
ꯅꯪ ꯆꯦꯝꯃꯦꯟꯗꯨ ꯅꯠꯇ꯭ꯔꯣ
ꯍꯣꯏ ꯅꯪ ꯀꯥꯃꯥꯥꯏꯅ ꯈꯪꯕꯔ
ꯍꯪꯉꯦ ꯑꯩ ꯎꯝ ꯏꯁ꯭ꯄꯣꯔꯠꯁ ꯀꯨꯝꯕꯁꯨ ꯑꯗꯨꯝ ꯆꯠꯂꯤꯗ
ꯎꯝ
ꯑꯩꯅ ꯀꯣꯃꯔꯁ ꯑꯣꯏꯕꯒꯤ
ꯋꯥꯎ
ꯑ ꯃꯤꯗꯤ ꯌꯥꯝ ꯄꯣꯄꯨꯂꯔ ꯍꯥꯏꯕꯗꯤ
ꯀ꯭ꯂꯥꯁꯀꯨꯝꯕ ꯂꯩꯕ꯭ꯔꯣ
ꯎꯝ ꯍꯧꯗ꯭ꯔꯤꯌꯦ ꯗꯦꯠ ꯁꯤꯛꯁꯇꯒꯤ ꯍꯧꯅꯦ ꯑꯃꯨꯛ
ꯑ ꯀꯔꯤ ꯀꯔꯤ ꯇꯧꯔꯦ ꯍꯧꯖꯤꯛꯀꯥꯟꯗꯤ ꯑꯗꯨꯝꯗꯤ ꯌꯨꯝ ꯂꯩꯕ꯭ꯔꯥ
ꯎꯝ ꯑꯗꯨꯝ ꯂꯩ ꯍꯥꯏꯕ ꯇꯥꯔꯦ
ꯆꯥꯛ ꯊꯣꯡꯕ꯭ꯔꯣ
ꯆꯥꯛꯂꯣ
ꯍꯣꯏ
ꯎꯝ ꯈꯔꯗꯤ ꯉꯜꯂꯤꯗ ꯍꯧꯖꯤꯛꯇꯤ ꯈꯔ ꯂꯩꯔꯒ ꯊꯣꯡꯅꯤ
ꯅꯇꯣꯝꯗ ꯂꯩꯕ ꯅꯠꯇ꯭ꯔꯣ
ꯍꯥꯥ
ꯅꯊꯟꯗ ꯂꯩꯕ ꯅꯠꯇ꯭ꯔꯣ
ꯍꯣꯏ ꯂꯩꯥꯌꯦ
ꯁꯤꯗꯗꯤ ꯆꯥꯅꯤꯡꯕ ꯃꯇꯝꯗꯗꯤ ꯍꯦꯟꯖꯥꯡ ꯊꯣꯡꯂꯒ ꯆꯥꯕ ꯇꯥꯔꯦꯅꯦ
ꯆꯥꯅꯤꯡꯗ꯭ꯔꯗꯤ ꯊꯣꯡꯉꯒ ꯀꯅꯥꯝꯁꯨ ꯆꯥꯅꯤꯡꯉꯥꯏ ꯂꯩꯇ꯭ꯔꯦ
ꯅꯪ ꯀꯔꯝ ꯀꯥꯟ ꯏꯝꯐꯥꯜ ꯍꯜꯂꯅꯤ ꯅꯪ ꯌꯨꯝ ꯂꯩꯔꯗꯤ
ꯍꯌꯦꯡ ꯍꯟꯒꯅꯤ
ꯑꯣ ꯑꯁ ꯁꯤꯡꯖꯨ ꯄꯨꯔꯛꯑꯣ
ꯑꯁ ꯑꯩ ꯑꯌꯣꯛꯛꯇ ꯆꯠꯀꯅꯤ
ꯁꯤꯡꯖꯨ ꯐꯪꯅꯕ ꯌꯥꯝ ꯂꯨꯕ ꯃꯥꯜꯂꯦꯀꯣ
ꯇꯦꯟ ꯁ꯭ꯋꯥꯏꯗꯀꯣ ꯁꯚꯦꯟ ꯁꯤꯛꯁ ꯁꯚꯦꯟ ꯑꯦꯗꯁꯨ ꯐꯪꯕ ꯃꯇꯝ
ꯑꯥ
ꯑꯗꯨ ꯍꯌꯦꯡꯁꯦ ꯑꯩꯈꯣꯏ ꯉꯥꯅꯨ ꯆꯅꯤꯡꯉꯥꯏ ꯂꯩꯕ ꯃꯁꯤꯅ ꯂꯥꯛꯑꯣ ꯈꯔꯗꯤ ꯆꯥꯕ ꯅꯨꯡꯉꯥꯏꯔꯣꯏꯅ
ꯎꯝ ꯎꯝ
ꯎ ꯑꯗꯣ ꯏꯝꯐꯥꯜꯗꯗꯤ ꯀꯥꯏꯋꯥꯏꯗ ꯂꯩꯕꯅꯣ ꯅꯪꯗꯤ
ꯌꯨꯅꯥꯝ ꯂꯩꯀꯥꯏ ꯊꯝꯃ ꯑꯦꯁꯦꯝꯕ꯭ꯂꯤ ꯃꯅꯥꯛꯇ ꯑꯗꯨꯝ ꯂꯩꯕꯅꯦ
ꯎ ꯌꯨꯃꯝꯅꯥꯝ ꯂꯩꯀꯥꯏꯗ ꯑꯩꯗꯤ ꯎꯗꯦꯕꯣ ꯄꯥꯏꯁ ꯆ ꯍꯃꯥꯏ ꯃꯅ ꯍꯥꯏ ꯄꯁꯦ
ꯍꯥ
ꯊꯥꯡꯃꯩꯕꯥꯟ ꯊꯧꯔꯣꯟꯗ ꯂꯩꯕꯅꯦ
ꯑꯣ ꯑꯣ ꯗꯏꯕꯔ ꯅꯨꯡꯉꯥꯏꯕ꯭ꯔꯣ ꯊꯔꯣꯟꯗ
ꯎꯝ ꯚꯜꯁꯇꯠꯂꯗꯤ ꯑꯦꯁꯦꯝꯕ꯭ꯂꯤꯗꯤꯒꯤ ꯍꯦꯛ ꯍꯦꯛ ꯀꯥꯕꯗꯣ ꯈꯪꯗ꯭ꯔꯣ
ꯈꯧꯉꯧꯖꯩ
ꯅꯝ ꯏꯃꯥꯟꯅꯕꯤ ꯑꯃ ꯑꯅꯤꯒ ꯑꯗꯨꯝ ꯀꯥꯕꯅꯦ ꯑꯗꯨꯒꯤ
ꯑꯧꯒ ꯈꯪꯕꯁꯨ ꯌꯥꯏ ꯑꯩꯅ ꯃꯤ ꯃꯤꯡ ꯈꯥꯡꯗꯕꯒꯤꯀꯣ ꯁꯥꯛꯇꯤ ꯈꯥꯡꯕꯁꯨ ꯌꯥꯏ
ꯑꯍ ꯃꯤ ꯌꯥꯝꯃꯟꯕꯒꯤ ꯍꯥꯢꯞꯁꯦ
ꯎꯝꯝ ꯌꯨꯝ ꯈꯛꯇ ꯑꯗꯨꯝ ꯂꯩꯕ꯭ꯔꯥ ꯍꯧꯖꯤꯛꯀꯥꯟꯗꯤ
ꯎꯝ ꯎꯝ ꯀꯣꯂꯦꯖꯁꯨ ꯃꯔꯛ ꯃꯔꯛꯇ ꯆꯠꯂꯤ ꯊꯕꯛꯁꯨ ꯂꯩꯌꯦ ꯑꯗꯨꯗꯒꯤ ꯖꯨꯅꯤꯌꯔ ꯎ ꯖꯔ ꯔꯣꯝꯒꯤ ꯖꯨꯅꯤꯌꯔꯁꯤꯡꯕꯨ ꯃꯇꯦꯡ ꯄꯥꯡꯅꯕ ꯆꯠꯂꯩ
ꯅꯈꯣꯏ ꯁꯥꯔꯔ ꯀꯔꯤꯔ ꯃꯈꯣꯏ ꯀꯣꯃꯥꯔꯁꯀꯤꯗꯨꯔꯥ
ꯑꯍ ꯀꯣꯃꯔꯁꯒꯤ ꯁꯇꯨꯗꯦꯟ ꯖꯨꯅꯤꯌꯥꯔꯣꯡꯒꯤ ꯃꯤꯁꯤꯡꯗꯣ
ꯍꯣꯏ
ꯃꯣꯏꯗꯣ ꯍꯣꯁꯇꯦꯜ ꯐꯣꯝꯒꯨꯝꯕ ꯎꯝ ꯂꯧꯕꯤꯅꯕ ꯌꯥꯝ ꯍꯥꯏꯕꯗ
ꯑꯣ ꯑꯣ ꯑꯗꯨ ꯍꯣꯁꯇꯦꯜ ꯐꯣꯔꯝꯗꯤ ꯍꯧꯖꯤꯛꯀꯥꯟ ꯄꯤꯈ꯭ꯔꯕ
ꯎ ꯁꯥꯏꯟꯁꯇꯤ ꯄꯤꯗ꯭ꯔꯤꯌꯦ ꯍꯥꯏꯌꯦ ꯀꯣꯃꯔꯁꯀ ꯑꯥꯔꯠꯁꯇꯤ ꯂꯣꯏꯈ꯭ꯔꯦ ꯃꯇꯝ
ꯍꯥ
ꯁꯥꯏꯟꯁꯗꯤ ꯄꯤꯗ꯭ꯔꯤꯌꯦ ꯍꯥꯏꯌꯦ
ꯑꯍꯎꯝ
ꯑ ꯑꯨꯛꯁ ꯑꯥꯔꯠꯁꯤ ꯁꯃꯤꯁꯟ ꯃꯇꯝ ꯂꯣꯏꯈ꯭ꯔꯦ ꯑꯗꯨꯢꯌ ꯀꯣꯃꯔ ꯈꯪꯗꯦ ꯈꯔ ꯈꯔ ꯉꯟꯕ ꯃꯥꯜꯂꯦ ꯃꯣꯏꯗꯣ ꯗꯨꯑ ꯀꯣꯃꯔꯁꯨ ꯗꯦꯠ ꯇꯦꯟꯗ ꯂꯣꯏꯒꯅꯤ ꯍꯥꯏꯕꯅꯦ
ꯎ ꯑ ꯑꯤꯁ ꯉꯜꯂꯦꯅꯦ ꯑꯗꯨꯗꯤ
ꯎꯝ ꯑꯁ ꯅꯪ ꯍꯣꯁꯇꯦꯜ ꯂꯩꯅꯤꯡꯕ꯭ꯔꯣ ꯑꯗꯨꯗꯤ
ꯎꯝ ꯅꯠꯇꯗ ꯃꯤ ꯌꯥꯝ ꯑꯗꯨ ꯍꯥꯡꯅꯕꯒꯤ ꯑꯩꯉꯣꯟꯗꯀꯣ
ꯑꯣ ꯑꯣ ꯑꯩꯗꯤ ꯍꯣꯁꯇꯜ ꯇꯜꯂꯦ
ꯎꯝ ꯎꯝ ꯂꯩꯅꯤꯡꯕꯗꯤ ꯂꯩꯅꯤꯡꯗꯦ ꯃꯤꯅ ꯑꯗꯨꯝ ꯍꯥꯏꯕꯅꯦ ꯑꯩꯉꯣꯟ
ꯎꯝ ꯏꯟꯖꯥꯡ ꯍꯥꯎꯃꯟꯕꯒꯤ ꯍꯣꯁꯇꯦꯜꯗꯤ ꯂꯩꯈ꯭ꯔꯕꯣ ꯍꯥꯏꯕꯗꯤ ꯎꯝ ꯄꯥꯁ ꯂꯩ ꯑ ꯀ꯭ꯂꯁ ꯇꯦꯟ ꯇꯨꯋꯦꯞꯒꯨꯝꯕꯗ ꯍꯣꯁꯇꯦꯜꯗꯤ ꯂꯩꯈ꯭ꯔꯕꯣ ꯑꯣ
ꯂꯩꯇꯤꯕ
ꯑꯩ ꯑꯩ ꯅꯪ ꯀ꯭ꯂꯥꯁ ꯇꯨꯋꯦꯜꯐ ꯀꯥꯔꯤꯉꯩꯗ ꯑꯩ ꯈꯪꯉꯦ ꯅꯪꯕꯨ
ꯀꯃꯥꯏꯅ
ꯑ.... ꯅꯪ ꯇꯤꯕꯤ ꯑꯦꯁ ꯀꯥꯕꯗꯨꯀꯣ
ꯎꯝ
ꯎꯝ ꯑꯗꯨꯝ ꯈꯪꯉꯦ ꯃꯁꯄꯔꯁꯀꯨꯝꯕ ꯑꯗꯨꯝ ꯆꯠꯂꯗꯤ
ꯅꯪꯗꯤ ꯀꯔꯤ ꯁ꯭ꯀꯨꯜꯗ ꯌꯥꯎꯕꯒꯤꯔꯥ
ꯑꯩ ꯏꯀꯂ꯭ꯕꯌ꯭ꯥ ꯀꯥꯕꯅꯦ
ꯑꯣ ꯑꯣ ꯑꯣ ꯅꯪꯁꯨ ꯑꯩꯈꯣꯏꯔꯣꯝꯗꯒꯤꯅꯤꯀꯣ
ꯎꯝ ꯎꯝ ꯒꯙꯥꯏꯂꯣꯡ ꯊꯒꯥꯏꯂꯣꯡ ꯀꯣ
ꯎꯝ
ꯁꯤꯗꯦꯅꯦ ꯐꯥꯔꯝ ꯐꯥꯔꯝꯒꯤ ꯂꯝꯕꯤꯁꯨ ꯑꯗꯨꯝ ꯆꯠꯄꯒꯤ
ꯑꯣ
ꯅꯣꯡ ꯆꯨꯃꯟ ꯇꯃꯦꯡꯂꯣꯡ ꯂꯩꯕ ꯅꯨꯡꯉꯥꯏꯇꯦ ꯈꯪꯗꯦ
ꯎꯝ ꯑꯈꯣꯏꯗꯗꯤ ꯆꯨꯗꯦ ꯉꯔꯥꯡ ꯔꯥꯡ ꯈꯔ ꯆꯨꯔꯒ ꯇꯣꯛꯈ꯭ꯔꯦ ꯑꯃꯨꯛ
ꯎꯝ
ꯑꯩ ꯇꯃꯦꯟꯂꯣꯟꯗ ꯂꯩꯔꯗꯤ ꯁꯤꯡꯖꯨ ꯑꯦꯚ꯭ꯔꯤꯗꯦ ꯆꯥꯔꯒ ꯂꯩꯔꯅꯤ ꯅꯨꯡꯇꯤꯒꯤ
ꯆꯅꯤꯡꯃꯟꯕꯒꯤ ꯁꯋ꯭ꯥꯏꯗꯒꯤ ꯁꯤꯡꯖꯨꯗꯤ ꯁꯋ꯭ꯥꯏ ꯍꯥꯎꯇꯦ
ꯑꯩꯗꯤ ꯄꯥꯛ ꯆꯅꯤꯡꯗꯦꯗ
ꯑꯦ ꯑꯣꯏ ꯅꯨꯄꯥ ꯑꯣꯏꯕꯒꯤ ꯑꯣꯏꯔꯝꯅꯤ ꯅꯨꯄꯤ ꯑꯣꯏꯔꯗꯤ
ꯅꯨꯄꯤ ꯑꯣꯏꯔꯁꯨ ꯆꯞ ꯃꯥꯉꯤꯅꯤꯗ ꯑꯗꯨꯒꯤꯗꯤ ꯃꯍꯥꯎꯁꯥꯅ ꯑꯩꯅ ꯆꯥꯅꯤꯡꯗꯕꯒꯤ
ꯏꯝꯐꯥꯜꯒꯤ ꯁꯤꯡꯖꯨꯗꯤ ꯆꯥꯈ꯭ꯔꯕꯣ ꯅꯪꯗꯤ ꯗꯨꯗꯤ
ꯀꯔꯤ
ꯁ꯭ꯋꯥꯏꯗꯒꯤ ꯁ꯭ꯋꯥꯏꯗꯒꯤ ꯏꯝꯐꯥ ꯑꯝ ꯏꯝꯐꯥꯜꯗꯒꯤ ꯁꯤꯡꯖꯨ ꯁꯤꯡꯖꯨꯖꯤ ꯆꯥꯈ꯭ꯔꯕꯣ ꯍꯥꯏꯕ
ꯍꯣꯏ ꯆꯥꯏ ꯆꯥꯔꯖꯨ ꯍꯥꯎꯇꯦ
ꯎꯝ ꯎꯝ ꯎꯝ ꯕꯤꯁꯣꯟꯒꯨꯝꯕ ꯍꯥꯞꯄꯗꯣ
ꯍꯣꯏ ꯑꯗꯨ ꯀꯔ꯭ꯤꯔꯥ ꯃꯣꯏ ꯊꯃꯥꯏꯕꯥꯟ ꯁꯤꯡꯖꯨ ꯀꯧꯕ ꯑꯃ ꯂꯩꯕꯅꯦ
ꯀꯥꯏꯗꯔꯣ
ꯊꯥꯃꯩꯕꯟ ꯁꯤꯡꯖꯨ ꯑꯃ ꯀꯧꯕ ꯑꯃ ꯂꯩꯕꯅꯦꯕ
ꯑꯣ ꯑꯗꯣ ꯍꯥꯎꯗꯤ ꯍꯥꯎꯕ꯭ꯔꯣ ꯊꯥꯡꯃꯩꯕꯟ ꯁꯤꯡꯖꯨꯗꯤ ꯎꯝ
ꯇꯥꯕ꯭ꯔ
ꯎꯝ ꯇꯥꯏꯌꯦ
ꯅꯡ ꯅꯪꯈꯣꯟ ꯇꯥꯗꯔ꯭ꯦꯅꯦ ꯐꯔꯦ ꯍꯣꯔꯦꯟ ꯅ ꯄꯥꯎ ꯐꯥꯎꯅꯔꯁꯤꯀꯣ
ꯑꯣꯂꯥꯏ ꯑꯁ ꯅꯥꯏꯍꯦ
ꯍꯜꯂꯣ
ꯑꯣ ꯇꯥꯏꯌꯦ ꯑꯩ ꯍꯧꯖꯤꯛ ꯎꯡ ꯀꯩꯅꯣ ꯈꯪꯗꯦ ꯃꯃꯤꯡꯗꯤ ꯕꯤꯀꯣ ꯁꯨꯃꯅ ꯆꯤꯡ ꯇꯧꯕꯒꯤ ꯂꯣꯏꯔꯦ ꯁꯤꯗꯣ ꯃꯥꯂꯦꯁꯦ
ꯍꯔꯦꯟ ꯍꯔꯦꯟ ꯄꯥꯎ ꯁꯅꯔ